ꯇꯥꯏꯌꯦ꯫
ꯌꯥꯝ ꯋꯥꯕꯩ ꯃꯈꯣꯟ ꯇꯥꯏꯗ ꯅꯪꯖꯦ
ꯍꯝ ꯀꯨꯏꯔꯦꯗ ꯈꯣꯟꯖꯦꯜ ꯇꯥꯗꯕ꯫
ꯑꯁ ꯈꯣꯟꯖꯦꯜ ꯀꯇꯥꯗꯕ ꯇꯝꯁꯦ ꯑꯁ ꯌꯥꯝꯅ ꯋꯥꯈ꯭ꯔꯦꯗ ꯅꯪꯒꯤ ꯃꯒꯣꯟꯁꯦ꯫
ꯀꯔꯤ ꯃꯊꯦꯟ ꯆꯥꯔꯒꯦ꯫
ꯑꯁ ꯃꯊꯦꯜꯗꯤ ꯀꯔꯤ ꯃꯊꯦꯜ ꯍꯥꯏꯁꯤꯔꯥ ꯑꯗꯨꯝ ꯍꯥꯎꯕꯒꯤ ꯃꯊꯦꯜꯒ ꯆꯥꯔꯦ꯫
ꯍꯥꯎꯅꯤ ꯅꯣꯏꯗꯤ ꯉꯥꯔꯧꯅꯦ ꯍꯥꯏꯅ ꯋꯥꯠꯇꯔꯦ ꯅꯠꯇ꯭ꯔꯥ꯫
ꯉꯔꯥꯎ ꯅꯠꯇꯦ ꯉꯥꯔꯧꯁꯨ ꯌꯥꯎꯑꯦ ꯗꯨꯕꯨ ꯑꯃꯨꯕꯗꯨ ꯅꯪ ꯈꯪꯕ꯭ꯔꯣ꯫
ꯀꯔꯤꯔꫭ ꯑꯃꯨꯕꯗꯤ꯫
ꯑꯀꯪꯕꯗꯣ꯫
ꯁꯥ ꯑꯀꯪꯕꯔꯣ꯫
ꯍꯣꯏꯅꯦ꯫
ꯑꫭ꯫
ꯑꯗꯨꯗꯨꯁꯨ ꯌꯥꯎꯋꯦ ꯑꯗꯨꯕꯨ ꯑꯗꯨꯖꯥꯗ ꯄꯨꯡꯊꯟꯕꯨ ꯊꯜꯂꯦꯗ ꯫
ꯍꫭꯏꯅꯦ ꯍꯦ꯫
ꯇꯥꯗꯕꯁꯨ ꯀꯨꯏꯔꯦ ꯁꯦꯡ ꯆꯨꯝꯅ ꯆꯨꯝꯅꯤ ꯍꯥꯏꯕ ꯋꯥꯅꯤ ꯑꯗꯨꯕꯨ꯫
ꯑꯁꯦꯡꯕꯅꯦ ꯈꯣꯟꯖꯦꯜ ꯇꯥꯗꯕꯁꯨ ꯀꯨꯏꯔꯦ ꯅꯨꯡꯁ ꯄꯨꯛꯅꯤꯡꯗꯨꯝ ꯅꯨꯡꯁꯤꯌꯦ ꯀꯞꯇꯨꯝ ꯀꯞꯅꯤꯡꯉꯦꯗ꯫
ꯑꯩ ꯀꯞꯇꯤ ꯀꯥꯞꯀꯅꯨꯉꯩ ꯑꯩ ꯊꯦꯝꯕꯤꯔꯣꯖꯤꯛ ꯫
ꯑꯩꯅ ꯀꯞꯄ ꯍꯧꯔꯛꯗꯤ ꯊꯦꯝꯕ ꯉꯝꯃꯣꯏꯗ꯫
ꯑꯁ ꯅꯍ ꯃꯨꯛꯀꯥ ꯄ ꯍꯥꯎꯔꯗꯤ ꯀꯅꯥ ꯊꯦꯝ ꯃꯝꯗꯔꯣꯍꯦ ꯑꯩ ꯅꯠꯇ꯭ꯔꯗꯤ ꯀꯅꯥ ꯊꯦꯡꯕ ꯉꯝꯒꯔꯣ
ꯅꯪ ꯑꯗꯨꯁꯨ ꯊꯦꯝꯕ ꯉꯝꯃꯣꯏꯗ
ꯌꯦꯁ ꯑꯩꯅ ꯊꯦꯝꯕ ꯉꯝꯗꯕ ꯃꯤ ꯂꯩꯇꯦ ꯑꯩꯅ ꯍꯦꯛ ꯑꯩ ꯌꯧꯔꯕ
ꯑꯪ
ꯍꯦꯟꯕꯐꯥꯎꯕꯗꯤ ꯋꯥꯕ꯭ꯔꯅꯤ
ꯑꯗꯨꯅ
ꯊꯦꯝꯕ ꯍꯥꯏꯕꯁꯨ ꯃꯊꯪꯃꯛ
ꯑꯥ
ꯊꯦꯝꯕ ꯍꯥꯏꯕꯁꯨ ꯀꯔꯤ ꯌꯥꯝ ꯋꯥꯕꯔꯣ
ꯍꯣꯏ
ꯑꯗꯣ ꯅꯪꯕꯨꯗ ꯀꯔꯤ ꯆꯥꯕꯤꯈ꯭ꯔꯕꯣ ꯉꯁꯤꯕꯨ ꯌꯥꯝ ꯈꯔ ꯀꯔꯤꯩ ꯆꯥꯕꯤꯔꯔꯕꯣꯁꯤꯖꯤꯕꯣ
ꯑ ꯉꯁꯤ ꯍꯋꯥꯏ ꯊꯣꯡꯕ ꯆꯥꯏꯗꯦ ꯆꯥꯛꯈꯩꯖꯤꯇꯪ ꯆꯥꯏ
ꯅꯪꯁꯨ ꯑꯩꯒ ꯍꯦꯛꯒ ꯋꯥ ꯈꯔ ꯊꯨ ꯊꯨꯔꯗꯤꯒ ꯈꯔ ꯉꯥꯡꯉꯤ ꯀꯔꯤꯣ ꯀꯗꯤ ꯈꯔꯆꯥꯅꯅꯥ ꯑꯗꯨ ꯃꯥꯜꯦꯦ
ꯇꯁꯦꯡꯕꯕꯕꯥ
ꯋꯥ ꯈꯣꯡꯍꯥꯡꯗꯣ
ꯑ ꯑꯩꯁꯦ ꯍꯋꯥꯏ ꯊꯣꯡꯉ ꯊꯝꯕꯒꯤ ꯃꯤꯦꯗꯜꯒ ꯏꯕꯁꯦ ꯑꯁ ꯑꯅ ꯍꯥꯏꯕ ꯑꯁꯤꯗꯤ ꯆꯥꯛꯀ ꯆꯪꯗꯦ ꯗꯥ ꯍꯥꯏꯅ ꯍꯥꯕ ꯑꯩ ꯐꯥꯎꯕꯁꯨ ꯆꯥꯅꯤꯡꯗꯦ
ꯑ
ꯍꯋꯥꯏ ꯊꯣꯡꯕ ꯁꯨꯝ ꯆꯥ ꯆꯥꯅꯤꯡꯗꯦ ꯍꯧꯖꯤꯛ ꯁꯧꯔꯤ ꯑꯃ ꯆꯪꯉ ꯁꯧꯔꯤ ꯊꯣꯡꯕꯁꯦ ꯐꯖꯅ ꯊꯣꯡꯉꯒ ꯑꯗꯨꯒ ꯁꯤꯡꯖꯨ ꯑꯃ ꯁꯨꯕ ꯑꯗꯨꯅꯦ ꯑꯩꯅ ꯄꯥꯝꯃꯦꯦ ꯍꯌꯦꯡꯗꯤ ꯁꯣꯏꯕꯨꯝꯒ ꯌꯦꯟꯗꯦꯝ ꯏꯔꯣꯟꯒꯅꯤ ꯍꯥꯏ
ꯍꯥꯏꯈꯣ ꯁꯧꯒ꯭ꯔꯤꯗꯣ ꯀꯃꯥꯏꯅ ꯊꯣꯡꯕ꯭ꯔꯣ
ꯀꯩꯔꯣ ꯁꯧꯒꯤ ꯊꯣꯡꯕ ꯆꯥꯗ꯭ꯔꯤꯕ꯭ꯔꯥ
ꯅꯠꯇꯦ ꯁꯧꯔꯤ ꯈꯨꯊꯣꯡꯗꯣ ꯀꯃꯥꯏꯅ ꯈꯨꯊꯣꯡꯕꯅꯣ ꯑꯩ ꯄꯥꯝꯝꯕꯒꯗ ꯊꯣꯡꯕꯗꯣ ꯁꯧꯒ꯭ꯔꯤꯗꯣ ꯆꯝꯊꯣꯡꯒꯤ ꯆꯥꯛꯗ ꯊꯣꯡꯕ꯭ꯔꯥꯅ ꯅ꯭ꯔꯒ ꯑꯁꯥꯡ ꯍꯥꯎꯕꯒꯥ ꯑꯃꯨ ꯀ ꯝ ꯊꯣꯡꯕ ꯊꯣꯡꯕ꯭ꯔꯥ ꯍꯥꯏꯕꯅꯤ ꯑꯩ ꯍꯥꯏꯕꯗꯤ ꯑꯩ ꯍꯪꯕꯅꯤꯅ
ꯑ ꯑꯩꯈꯣꯏꯗꯤ ꯑꯁꯨꯨꯃꯥꯏꯅ ꯊꯣꯡꯉꯦ ꯏꯁꯤꯡ ꯁꯥꯍꯂꯦꯀꯣ
ꯍꯣꯏꯅꯦ ꯏꯆꯝ ꯆꯝꯅ ꯍꯥꯏꯔꯣꯝ ꯇꯥꯏ
ꯏꯁꯤꯡꯗꯣ ꯁꯥꯗ꯭ꯔꯤꯉꯩꯗ ꯇꯤꯜꯍꯧꯗꯣ ꯍꯥꯞꯄꯅꯤꯗꯅ ꯏꯁꯤꯡ ꯁꯥꯔꯛꯀꯥꯟꯗ ꯇꯤꯜꯍꯧ ꯍꯥꯞꯄꯀꯥꯟꯗ ꯇꯤꯜꯍꯧꯒꯤ ꯃꯅꯝ ꯆꯦꯜꯂꯦꯕ ꯑꯗꯨꯅ ꯏꯁꯤꯡꯗꯣ ꯁꯥꯗ꯭ꯔꯤꯉꯩꯗ ꯇꯤꯜꯍꯧ ꯍꯥꯞꯄꯅꯤ ꯑꯗꯨꯒ ꯍꯣꯔꯦꯟ ꯏꯁꯤꯡꯗꯣ ꯕꯨ꯭ꯔꯛ ꯕꯨ꯭ꯔꯛ ꯁꯧꯔꯛꯄ ꯃꯇꯝꯗꯨꯗ ꯉꯥ ꯉꯥ ꯂꯩꯔꯗꯤ ꯉꯥ ꯊꯥꯑꯅꯤ ꯉꯥꯔꯤ ꯂꯩꯔꯗꯤ ꯉꯥꯔꯤ ꯊꯥꯑꯅꯤ ꯑꯗꯨꯁꯤꯡ ꯍꯥꯞꯄꯅꯤ ꯑꯗꯨꯒ ꯊꯨꯝ ꯊꯥꯅꯤꯗꯨ ꯕꯔ ꯕꯔꯐꯥꯎ ꯁꯧꯍꯜꯂꯅꯤ ꯃꯣꯔꯣꯛ ꯑꯇꯦꯛꯄ ꯂꯩꯔꯗꯤ ꯃꯣꯔꯣꯛ ꯑꯇꯦꯛꯄ ꯑꯃ ꯑꯅꯤ ꯈꯔ ꯍꯥꯞꯆꯤꯜꯂꯅꯤ ꯑꯗꯨ ꯅꯠꯇ꯭ꯔꯒ ꯃꯣꯔꯣꯛ ꯑꯀꯪꯕ ꯃꯣꯔꯣꯛ ꯑꯁꯥꯡꯕꯤ ꯑꯀꯪꯕꯗꯨ ꯂꯩꯔꯗꯤ ꯑꯃꯅꯤꯅꯤ ꯑꯗꯨꯝ ꯆꯦꯒ ꯍꯥꯞꯄꯅꯤ ꯑꯗꯨ ꯃꯇꯨꯡꯗ ꯌꯥꯔꯦ ꯍꯥꯏꯕ ꯁꯧꯒꯤ ꯃꯅꯥꯗꯣ ꯊꯥꯗꯔꯅꯤ ꯊꯥꯗꯔꯒ ꯃꯈꯨꯝ ꯈꯨꯝꯖꯤꯜꯂꯣꯏꯗꯕ꯭ꯔ ꯃꯈꯨꯝꯗꯣ ꯈꯨꯝꯖꯤꯜꯂꯗꯤ ꯁꯧꯒ꯭ꯔꯤꯗꯣ ꯑꯩꯈꯣꯏ ꯆꯥꯕ ꯀꯥꯟꯗ ꯏ ꯏꯅꯥꯜ ꯅꯥꯜꯂꯅꯦꯕ ꯆꯥꯕꯗꯣ ꯍꯥꯎꯔꯔꯕꯗꯣ ꯃꯈꯨꯝꯗꯣ ꯈꯨꯝꯖꯤꯜꯂꯔꯣꯏ ꯑꯗꯨꯒ ꯔ ꯁꯋꯥꯂ ꯅ ꯊꯥꯥꯡꯗꯔ ꯅ ꯑꯗꯨ ꯆꯅ ꯀꯌꯥꯝ ꯍꯥꯎꯔꯅꯤ
ꯉꯆꯥ ꯑꯩꯅꯗꯨꯒꯤ
ꯅꯣꯏꯗꯤ ꯀꯔꯝꯍꯥꯣꯅ ꯊꯣꯡꯒꯦ
ꯑꯗꯨꯒꯤ ꯍꯪꯕ ꯋꯥꯅꯤ ꯀꯩꯅꯣ ꯈꯨꯊꯣꯡꯗꯣ ꯑꯩ ꯍꯪꯕꯅꯦ
ꯑꯗꯨ ꯅꯣꯏꯗꯤ ꯀꯃꯥꯏꯅ ꯊꯣꯡꯒꯦꯕ
ꯑꯗꯨ ꯆꯝꯊꯣꯡ ꯊꯣꯡ ꯍꯥꯏꯕꯗꯣ ꯑꯗꯨ ꯃꯊꯦꯜ ꯑꯃ ꯌꯥꯎ ꯇ꯭ꯔꯣ ꯅꯣꯏꯕꯨ ꯈꯔ ꯀꯪꯎꯕ ꯌꯥꯎꯔꯣ
ꯀꯥꯡꯍꯧ ꯑꯃ ꯌꯥꯎꯔꯅꯤ ꯑ ꯌꯥꯎꯋꯦ ꯀꯥꯡꯉꯥꯎ ꯑꯃ ꯌꯥꯎꯔꯅꯤ ꯁꯤꯡꯖꯨ ꯑꯃ ꯌꯥꯎꯔꯅꯦ
ꯑꯗꯨꯗꯤ ꯌꯥꯔꯦ ꯆꯨꯝꯂꯦꯗꯨꯗꯤ
ꯅꯣꯏꯗꯤ ꯀꯃꯥꯏꯅ ꯊꯣꯡꯒꯦꯕ
ꯑꯗꯨꯅꯦ ꯍꯧꯖꯤꯛ ꯍꯥꯏꯗꯣ
ꯅꯣꯢꯖꯨ ꯑꯗꯨꯃꯥꯢꯅ ꯊꯣꯡꯕ꯭ꯔꯣ ꯑꯥ
ꯍꯧꯖꯤꯛ ꯅꯪ ꯍꯥꯏꯕꯒꯨꯝꯅ ꯊꯣꯡꯉꯦ ꯊꯣꯡꯉꯤ ꯊꯣꯡꯉ ꯑꯗꯨꯕꯨ ꯀꯔꯤ ꯍꯥꯢꯁꯤꯔ ꯀꯥꯡꯉꯧꯒꯨꯝꯕ ꯑꯃ ꯌꯥꯎꯕꯗꯣ ꯀꯪꯉꯧ ꯇ ꯀꯉꯣ ꯑꯣꯣꯏꯨ ꯀꯥꯡꯉꯥꯎ ꯑꯣꯏꯔꯁꯨ ꯌꯥꯏ ꯁꯛꯀꯪ ꯑꯣꯏꯔꯁꯨ ꯑꯁꯤ ꯊꯣꯡꯕ ꯂꯣꯏꯕ ꯇꯝꯗꯣ
ꯑꯥ
ꯇꯥꯕꯔꯣ
ꯇꯥꯏꯌꯦ ꯍꯥꯏꯕꯤꯔꯛꯑꯣ
ꯍꯣ ꯏꯕꯦꯝꯃꯥ ꯇꯥꯕꯤꯌꯨ ꯑꯃꯨꯇꯪ ꯍꯥꯏꯕꯤꯔꯛꯀꯦ
ꯇꯥꯕꯤꯔꯤꯌꯦ ꯍꯥꯏꯔꯛꯑꯣ
ꯑꯗꯨꯅꯦ ꯍꯥꯏꯔꯛꯀꯦ ꯅꯪ ꯅꯍꯥꯟꯗꯥꯝꯖꯋꯥꯏꯗ ꯄꯤꯔꯨꯗꯤ ꯊꯣꯡꯒ ꯂꯣꯏꯕ ꯃꯇꯝꯗ ꯑꯁ ꯇꯥꯗ꯭ꯔꯕꯣ ꯅꯪꯁꯤꯕꯣ ꯎꯝ
ꯇꯥꯏ ꯍꯥꯏꯕꯅꯦ ꯀꯔꯤꯅꯣ
ꯑꯣꯏ ꯇꯥꯔꯤꯌꯦꯗꯣ ꯑꯣꯏ ꯇ ꯍꯥꯏꯔꯛꯀꯦ ꯌꯥꯔꯦꯗꯣ ꯍꯥꯎꯔꯝꯅꯤ ꯗꯨ ꯌꯥꯔꯦꯀꯣ ꯅꯪ
ꯅꯨꯄꯥꯒ ꯅꯨꯄꯤꯗꯤ ꯈꯔ ꯃꯥꯟꯕꯅꯦꯀꯣ
ꯍ ꯑꯁꯦ ꯃꯁꯧꯒꯤ ꯊꯣꯡꯕꯗꯤꯀꯣ ꯆꯥꯛꯔꯁꯨ ꯁꯨꯄꯦꯟ ꯄꯦꯟꯂꯣꯏꯕ ꯍꯥꯏꯕꯗꯤ ꯀꯥꯂꯦꯟ ꯃꯇꯝꯗ ꯃꯗꯨꯒꯤ ꯑꯦꯟꯁꯥꯡ ꯀꯥꯂꯦꯟꯒꯤ ꯑꯦꯟꯁꯥꯡꯅꯤꯅ ꯍꯥꯎꯋꯦꯕ
ꯅꯪ ꯑꯩꯉꯣꯟꯇ ꯋꯥ ꯑꯃꯇꯪ ꯍꯥꯏꯒꯦꯀꯣ
ꯎꯝ
ꯇꯥꯕ꯭ꯔꯥ
ꯇꯥꯏꯌꯦ ꯍꯥꯏꯌꯣ
ꯅꯪ ꯆꯥꯕꯗꯣ ꯄꯨꯡ ꯀꯌꯥ ꯁꯨꯔꯕ
ꯀꯩꯅꯣ ꯑꯩ ꯆꯥꯕꯗꯣ ꯄꯨꯡ ꯀꯌꯥ ꯁꯨꯔꯕꯗꯤ
ꯅꯪ ꯆꯥꯕ ꯂꯣꯏꯗ ꯄꯨꯡ ꯌꯥ ꯁꯨꯔꯕ ꯍꯥꯏꯕꯅꯦ꯫
ꯑꯩꯈꯣꯏ ꯄꯨꯡ ꯅꯤꯄꯥꯟꯗ ꯆꯥꯏꯌꯦ
ꯑꯗꯣ ꯍꯧꯖꯤꯛ ꯄꯨꯡ ꯀꯌꯥ ꯇꯔꯕ ꯇꯔꯥ ꯇꯥꯗꯣꯔꯤꯀꯣ ꯉꯥꯏꯈꯣ ꯑꯩ ꯍꯥꯏꯔꯛꯒꯦ ꯑꯗꯨꯅꯦ ꯍꯥꯢꯔꯛꯒꯦ
ꯎꯝ
ꯊꯨꯅꯗꯤ ꯇꯨꯝꯕꯅꯤꯀꯣ ꯆꯨꯝꯗ꯭ꯔꯣ꯫
ꯆꯨꯝꯃꯦ ꯉꯁꯤꯗꯤ ꯁꯧꯒꯤ ꯊꯣꯡꯕ ꯆꯥꯗꯦ ꯍꯋꯥꯏ ꯊꯣꯡꯕ ꯆꯥꯏꯌꯦ
ꯑꯁ ꯁꯧꯒꯔꯤꯁꯨ ꯆꯥꯏꯑꯦ ꯍꯋꯥꯏ ꯊꯣꯡꯉꯦ ꯍꯥꯢ ꯍꯣꯏ ꯑꯗꯨꯕꯨ ꯐꯔꯦ ꯐꯔꯦ
ꯁꯧꯒ꯭ꯔꯤ ꯊꯣꯡꯕꯗꯣ ꯆꯥꯅꯤꯡꯉꯦ ꯍꯥꯏꯕ ꯀꯣ ꯉꯁꯥꯏꯗꯒꯤ ꯉꯥꯡꯉꯤꯁꯦ ꯉꯁꯤꯗꯤ ꯍꯋꯥꯏ ꯊꯣꯡꯕ ꯆꯥꯛ ꯍꯋꯥꯏ ꯊꯣꯡꯕ ꯊꯣꯡꯉꯝꯃꯕꯅꯤꯅ ꯆꯥꯛꯇꯨ ꯆꯪꯗꯦ ꯍꯥꯏꯕ
ꯑꯥ ꯑꯗꯨ ꯍꯥꯏꯕ꯭ꯔꯣ
ꯑꯥꯎ
ꯑꯗꯨꯅꯦ ꯐꯔꯦ ꯐꯔꯦ ꯎꯗꯤ
ꯍꯨꯝ
ꯑꯩꯅ ꯈꯟꯕꯁꯤꯅ ꯅꯪ ꯁꯧꯒꯔꯤꯁꯨ ꯆꯥꯔꯝꯕꯗꯤ ꯉꯁꯤꯗꯣ
ꯑꯣ
ꯍꯧꯖꯤꯛ ꯂꯩꯕ ꯃꯇꯝꯗꯣ ꯂꯥꯝꯗꯤ ꯈꯔꯗꯤ ꯍꯧꯔꯅꯦꯕ ꯑꯃꯨꯛꯀꯥ
ꯑꯁ ꯆꯥꯛꯂꯝꯗꯦꯗꯥ
ꯅꯠꯇꯦ ꯅꯪ ꯍꯧꯖꯤꯛ ꯉꯁꯤꯕꯨꯗꯤ ꯍꯋꯥꯏ ꯆꯥꯔꯦꯗꯅ ꯍꯋꯥꯏ ꯆꯥꯔꯦꯗꯅ ꯁꯧꯒꯤꯗꯣ ꯆꯥꯗ꯭ꯔꯦ ꯍꯥꯏꯗꯅ
ꯑꯣ ꯑꯣ ꯑꯣ ꯑꯣ ꯑꯣ ꯑꯣ
ꯒꯤꯌꯥꯟꯁꯤꯅ ꯏꯕꯦꯝꯃꯥꯁꯤꯅ ꯇꯥꯕꯤꯗꯕꯁꯤꯅꯕ
ꯍꯣꯏ ꯑꯩꯅ ꯇꯥ ꯅꯪꯁꯨ ꯇꯥꯕ꯭ꯔꯣ ꯑꯩꯅ ꯍꯋꯥꯏ ꯊꯣꯡꯕ ꯆꯥꯏ ꯍꯥꯏꯔꯒ ꯁꯧꯒꯔꯤ ꯊꯣꯡꯕ ꯆꯥꯏ ꯍꯥꯏꯔꯑꯦ
ꯑ ꯈꯗꯥꯡ ꯊꯗꯥꯗꯕꯗꯤ ꯌꯥꯔ ꯌꯥꯗ꯭ꯔꯕꯣ ꯑꯗꯨꯗꯤ ꯅꯨꯄꯥꯅ ꯈꯗꯥꯡ ꯅꯨꯄꯥꯅ ꯈꯗꯥꯡ ꯊꯥꯕꯗꯤ ꯌꯥꯗ꯭ꯔꯕꯣ
ꯌꯥꯏꯌꯦ ꯌꯥꯏꯌꯦ ꯊꯥꯗꯕꯤꯔꯛꯎ ꯇꯥꯖꯒꯦ
ꯑꯝ ꯅꯪ ꯊꯣꯡꯂꯝꯔꯗꯤ ꯍꯧꯖꯤꯛ ꯆꯥꯔꯝꯃꯗꯤ ꯆꯥꯛꯗꯣ ꯈꯔ ꯑꯗꯨꯝ ꯀꯠ ꯂꯝꯕꯗꯣ ꯈꯔ ꯊꯨꯅ ꯂꯥꯑꯝꯃꯦ ꯍꯥꯏꯕꯅꯤꯗ ꯑꯗꯨ ꯍꯥꯏꯕꯅꯤꯗ
ꯑꯣ
ꯅꯪ ꯀꯩ ꯇꯔꯤꯅꯣ
ꯒꯦꯗꯦꯁ ꯂꯩꯔꯤ
ꯅꯨꯉꯥꯏꯈ꯭ꯔꯦꯗꯀꯣ
ꯅꯪꯁꯨ ꯂꯥꯡꯅꯤꯡꯕ꯭ꯔꯣ
ꯂꯥꯛꯅꯤꯡꯉꯁꯨ ꯎꯄꯥꯥꯏ ꯂꯩꯇꯦꯅꯦ
ꯍꯦꯛꯇ ꯒꯔꯦ ꯍꯧꯖꯤꯛ ꯍꯦꯛꯇ ꯕꯦꯛ ꯍꯜꯂꯒ ꯍꯧꯖꯤꯛ ꯍꯦꯛ ꯊꯧꯔꯒꯗꯤ
ꯄꯣꯜ ꯌꯦꯡꯉꯣꯏꯗ꯭ꯔꯥ
ꯑꯦ ꯕꯣꯜꯗꯤ ꯌꯦꯡꯗꯦ ꯈꯣꯡꯀꯥꯎꯕꯤ ꯈꯣꯡꯀꯥꯎꯕꯤꯗꯤ ꯑꯩ ꯌꯦꯡꯉꯦ ꯕꯣꯜꯗꯤ ꯌꯦꯡꯗꯦ ꯑꯩꯗꯤ
ꯀꯔꯤꯅꯣ
ꯈꯣꯡ ꯀꯥꯎꯕꯤ ꯈꯪꯗ꯭ꯔꯕꯣ
ꯈꯪꯗꯦ
ꯈꯣꯡ ꯀꯥꯎꯕꯤ ꯍꯥꯏꯔꯗꯤ ꯈꯣꯡꯗ ꯁꯅꯥꯕꯗ ꯅꯪ ꯈꯪꯗ꯭ꯔꯕꯣ
ꯑꯣꯍꯣ ꯀꯅꯥꯒꯤ ꯃꯤꯠ ꯆꯪꯅ ꯂꯩꯒꯦ ꯉꯁꯤ ꯏꯁꯄꯦꯟꯒ ꯐ꯭ꯔꯥꯟꯁ
ꯉꯁꯤ ꯂꯩꯇꯦ ꯅꯪꯁꯨ ꯑꯉꯥꯎꯕꯤꯁꯤ
ꯇꯨꯋꯦꯜꯞ ꯊꯥꯔꯇꯤꯗ ꯂꯩꯌꯦ
ꯑꯣ ꯅꯪ ꯃꯤꯁ ꯅꯠꯇ꯭ꯔꯣ ꯃꯦꯗꯥꯝꯂꯣ ꯅꯪꯁꯦ
ꯃꯤꯁ
ꯃꯤꯁ ꯑꯣꯏꯔꯤꯕꯣ ꯑꯁꯦꯡꯕ
ꯑꯥ
ꯃꯤꯁ ꯑꯣꯏꯔꯒ ꯃꯤꯗꯥꯝ ꯑꯣꯏꯔꯝ ꯅꯀꯣ ꯐꯔꯦ ꯐꯥꯔꯦ ꯑꯗꯨ ꯑꯣꯏꯁꯨ ꯐꯥꯔꯦ ꯅꯪ ꯅꯪꯒꯤ ꯁꯥꯇ꯭ꯔꯗ ꯀꯃꯥꯏꯅ ꯇꯝꯕꯤꯕ꯭ꯔꯣ ꯅꯪꯕꯨ ꯄꯨꯡ ꯕ꯭ꯔꯣ ꯍ‌ꯦꯜꯂꯗꯤ ꯅꯃꯤꯠꯃꯥꯂꯒ‌ꯦ ꯅꯨꯃꯤꯠꯃꯥꯗ ꯄꯨꯡ ꯀꯌꯥ ꯂꯩ
ꯍꯣꯏ ꯑꯗꯨꯒꯤ ꯃꯔꯩꯗꯣ
ꯑꯥ
ꯇꯥꯕ꯭ꯔꯥ ꯑꯩꯈꯣꯏ ꯑꯩꯁꯨ ꯑꯗꯨꯃꯥꯏꯅ ꯍꯥꯏꯌ‌ꯦꯕ ꯈꯪꯕ꯭ꯔꯥ
ꯑꯥ ꯑꯗꯨ ꯍꯥꯏꯌꯦ ꯍꯥꯏꯌꯦ꯫
ꯑꯩ ꯑꯩ ꯑꯩ ꯍꯥꯏꯒꯦꯕ ꯑꯩ ꯍꯥꯏꯒꯦꯕ ꯍꯧꯖꯤꯛ ꯏꯕꯥꯅꯤ ꯎ ꯏꯕꯥꯅꯤꯁꯦ ꯃꯔꯩ ꯌꯦꯠꯅꯗꯧꯔꯤꯕ ꯍꯣꯏ ꯇꯨꯋꯦꯜꯐ ꯊꯥꯔꯇꯤ ꯇꯥꯔꯒ‌ꯦ ꯑꯩ ꯅꯍꯥꯟ ꯃꯤ ꯑꯃꯒ ꯃꯔꯩ ꯐꯖꯅ ꯌꯦꯠꯅꯩꯕ ꯁꯤꯒꯤ ꯃ ꯇꯥꯡꯅ ꯑꯩꯈꯣꯏꯅꯗꯤ ꯍꯌꯦꯡ ꯍꯥꯏꯌꯦꯕ ꯇꯨꯋ‌ꯦꯜꯐ ꯊꯥꯔꯇꯤꯁꯦꯀꯣ ꯍꯌꯦꯡ ꯇꯨꯋ‌ꯦꯜꯐ ꯊꯥꯔꯇꯤ ꯇꯨꯋꯦꯜꯐ ꯌꯧꯔꯗꯤ ꯍꯌꯦꯡ ꯍꯥꯏꯅ ꯆꯤꯡꯂꯦꯕꯀꯣ ꯑꯗꯨꯕꯨ ꯑꯗꯨꯕꯨ ꯑ ꯑꯩꯈꯣꯏꯅ ꯋꯥ ꯋꯥ ꯉꯥꯡꯕ ꯃꯇꯝꯗ ꯍꯌꯦꯡ ꯍꯥꯏꯕ ꯌꯥꯗꯦꯕ ꯒ꯭ꯌꯥꯟ ꯇꯥꯕ꯭ꯔꯥ ꯑꯩꯈꯣꯏꯅ ꯁꯤꯁ‍ꯦ ꯑꯩꯈꯣꯏꯅ ꯍ‌‌ꯦ ꯑꯁꯤꯗꯤ ꯑꯁꯦꯡꯕꯅꯤ ꯅꯪ ꯃꯤꯉꯣꯟꯗ ꯍꯥꯏꯌꯣꯕ ꯍꯌꯦꯡ ꯕꯣꯜꯂꯦ ꯍꯥꯏꯕ ꯀꯥꯟꯗ ꯃꯤꯅ ꯍꯌꯦꯡ ꯄꯨꯡ ꯀꯌꯥꯗ ꯍꯪ ꯍꯪ ꯍꯪꯉꯛꯀꯅꯦꯕ ꯈꯪꯕ꯭ꯔꯥ ꯑꯗꯨꯅ ꯑꯩꯈꯣꯏ ꯑꯩꯈꯣꯏꯅ ꯍꯥꯏꯕꯗꯤ ꯆꯨꯝꯕ ꯑꯩꯈꯣꯏꯅ ꯍꯥꯏ ꯇꯨꯋꯦꯜꯞ ꯊꯥꯔꯇꯤ ꯍꯥꯏꯕꯁꯦ ꯍꯌꯦꯡ ꯍꯥꯏꯔꯦꯗꯅ꯫
ꯑꯥ
ꯀꯣ ꯍꯌꯦꯡ ꯍꯥꯏꯔꯕ ꯑꯩꯈꯣꯏꯒꯤ ꯑꯩꯈꯣꯏꯒꯤ ꯑꯩꯈꯣꯏꯒꯤ ꯃꯥꯏꯟꯗꯨꯗꯤ ꯃꯤ ꯂꯣꯏꯅꯃꯛꯅ‌ꯦ ꯑꯁꯤꯗꯤ ꯇꯨꯋ‌ꯦꯜꯐ ꯌꯧꯔꯗꯤ ꯍ ꯇꯨꯋ‌ꯦꯜꯐ ꯌꯧꯔꯗꯤ ꯍꯌꯦꯡ ꯍꯥꯏꯔꯦꯕ ꯑꯗꯨꯕꯨ ꯇꯨꯋꯦꯜꯐ ꯌꯧꯗꯤ ꯍꯌꯦꯡ ꯍꯥꯏꯔꯦ ꯑꯗꯨꯕꯨ ꯑꯩꯈꯣꯏꯅ꯫ ꯉꯥꯡꯊꯣꯔꯛꯑꯣ ꯉꯥꯡꯕ ꯃꯇꯝꯗꯗꯤ ꯑꯗꯨꯃꯥꯏꯅ ꯁꯤꯖꯤꯟꯅꯕ ꯌꯥꯗꯦ ꯍꯥꯏꯕ ꯈꯪꯕ꯭ꯔꯥ ꯑꯩ ꯅꯍꯥꯟ ꯑꯗꯨꯒꯤ ꯃꯔꯝꯗꯅꯦ ꯃꯔꯩ ꯐꯖꯅ ꯌꯦꯠꯅꯩꯕꯔ ꯈꯪꯕ ꯃꯔꯩ ꯃꯔꯩ ꯌꯦꯠꯅꯔ꯫ ꯄ ꯃꯇꯝꯗꯅ ꯃꯤꯅ ꯑꯩꯉꯣꯟꯗ ꯍꯥꯏꯌꯦꯕ ꯍꯣꯏ ꯅꯪꯅ ꯍꯥꯏꯕꯁꯨ ꯂꯥꯟꯗꯦ ꯑꯗꯨꯒ ꯑꯗꯨꯕꯨ ꯃꯤꯅ ꯋꯥꯍꯩ ꯁꯤꯖꯤꯟꯅꯔꯛꯄ ꯃꯇꯝꯗ ꯑꯁꯤꯁꯨꯝ ꯍꯥꯏꯕꯅꯦ ꯍꯥꯏꯔꯛꯑꯦꯕ ꯈꯪꯕ꯭ꯔꯥ ꯑꯩꯉꯣꯟꯗ ꯑꯩꯈꯣꯏ ꯅꯍꯟ ꯅꯪꯅ ꯍꯥꯏꯕꯁꯨ ꯆꯨꯝꯃꯦꯕ꯫ ꯂꯥꯟꯗꯦꯕ ꯀꯣ ꯑꯗꯨꯕꯨ ꯋꯥꯍꯩ ꯁꯤꯖꯤꯟꯅꯔꯛꯄ ꯃꯇꯝꯗꯗꯤ__ ꯑꯗꯨꯃꯥꯏꯅ ꯍꯥꯏꯔꯛꯀꯗꯧꯕꯅꯦ ꯍꯥꯏꯌꯦꯕ ꯈꯪꯕ꯭ꯔꯥ ꯃꯤꯅ ꯀꯅꯥꯖꯨꯅ ꯅꯪꯅ ꯑꯗꯨꯃꯥꯏꯅ ꯍ ꯍꯌꯦꯡꯅꯦ ꯍꯥꯏꯕ ꯀꯥꯟꯗ ꯍꯌꯦꯡꯅꯦꯕ ꯅꯪ ꯌꯦꯡꯗꯣꯏꯁꯤ ꯕꯣꯜ
ꯍꯌꯦꯡꯅꯦ꯫ ꯍꯌꯦꯡ ꯉꯟꯇꯥꯅ ꯍꯥꯏꯕ ꯌꯥꯗ꯭ꯔꯣꯗꯣ
ꯑꯗꯨ ꯑꯩꯈꯣꯏ ꯀꯩꯅꯣ ꯋꯥ ꯉꯥꯡꯕ ꯀꯥꯟꯗꯗꯤ ꯋꯥꯍꯩ ꯁꯤꯖꯤꯟꯅꯔꯛꯄ ꯃꯇꯝꯗꯗꯤ ꯑꯗꯨ ꯀꯅꯥꯖꯨ ꯁꯤꯖꯤꯟꯅꯗꯦ ꯍꯥꯏꯌꯦꯕ ꯈꯪꯕꯔ ꯑꯩ ꯐꯖꯅ ꯃꯔ‌ꯩ ꯌꯦꯠꯅꯩꯕ ꯈꯪꯕ꯭ꯔꯥ ꯑꯍꯜ ꯑꯃꯒ ꯑꯗꯨꯏꯗꯃꯛꯇꯅꯦ ꯑꯍꯤꯡ ꯆꯨꯞꯄ ꯑꯩ ꯃꯥ ꯃꯔꯩ ꯌꯦꯠꯅꯩꯕ ꯈꯪꯕ꯭ꯔꯥ ꯀꯔꯤ ꯇꯨꯌꯦꯜꯐ ꯌꯧꯔꯗꯤ ꯍꯌꯦꯡ ꯇꯥꯗꯔ ꯍꯥꯏꯅ ꯍꯥꯏꯕ ꯈꯪꯕ꯭ꯔꯥ ꯑꯗꯨ ꯑꯍꯟꯅ ꯐꯖ ꯑꯩ ꯉꯝꯗꯦ
ꯅꯪ ꯉꯝꯗ꯭ꯔꯦ
ꯉꯝꯗꯦ ꯑꯩꯉꯣꯟꯗ ꯍꯥꯏ ꯅꯪꯅ ꯅꯪꯅ ꯍꯥꯏꯕ ꯂꯣꯟꯁꯨ ꯆꯨꯝꯃꯦ ꯑꯗꯨ꯫ ꯕꯨ ꯋꯥꯍꯩ ꯑꯩꯈꯣꯏꯅ ꯉꯥꯡ ꯉꯥꯡꯕ ꯀꯥꯟꯗ ꯋꯥꯍꯩ ꯁꯤꯖꯤꯟꯅꯔꯛꯄ ꯃ ꯃꯇꯝꯗ ꯍꯌꯦꯡ ꯍꯥꯏꯕ ꯌꯥꯗꯦ ꯍꯥꯏꯌꯦꯕ ꯈꯪꯕ꯭ꯔꯥ ꯑꯗꯨꯒꯤ ꯑꯩꯅ ꯀꯔꯤ ꯃꯔꯝꯒꯤ ꯑꯗꯨ ꯌꯥꯗꯕꯅꯣꯕ ꯇꯨꯋꯜꯐ ꯌꯧꯔꯗꯤ ꯍꯌꯦꯡ ꯌꯧ ꯅꯠꯇꯕ꯭ꯔꯥꯑꯅ ꯍꯥꯏꯕꯅꯦꯀ‌ꯣ ꯑꯩꯉꯣꯟꯗ ꯅꯪ ꯅꯪ ꯃꯤꯉꯣꯟꯗꯗꯤ ꯑꯗꯨꯃꯥꯏꯅꯗꯤ ꯍꯥꯏꯔꯨꯒꯅꯨ ꯍꯥꯏꯌꯦꯕ ꯈꯪ
ꯑ ꯑꯗ‌ꯨ ꯀꯅꯥꯅ ꯍꯥꯏꯕ ꯑꯍꯟꯁꯤꯡꯅ ꯍꯥꯏꯕ꯭ꯔꯥ ꯅꯠꯇ꯭ꯔꯒ ꯈꯨꯟꯁꯤꯡ ꯂꯩꯕꯅ ꯍꯥꯏꯕ꯭ꯔꯥ
ꯅꯠꯇꯦ ꯑꯍꯟꯁꯤꯡꯅ ꯍꯥꯏꯕꯅꯤꯗ ꯅꯍꯥꯟ ꯑꯩ ꯑꯍꯥꯟꯕ ꯑꯃ ꯊꯦꯡꯅꯩꯕ ꯊꯦꯡꯅꯀꯤ ꯐꯣꯟ ꯋꯥꯔꯤ ꯁꯥꯟꯅꯕ꯫